ꯍꯜꯂꯣ ꯍꯜꯂꯣ ꯇꯔꯕꯣ
ꯇꯥꯏ ꯇꯥꯏ ꯍꯜꯂꯣ
ꯍꯂꯣꯚꯥꯏ
ꯇꯥꯏꯌꯦ ꯇꯥꯏꯌꯦ
ꯑꯣ ꯑꯩ ꯅꯪ ꯈꯣꯟꯖꯦꯜ ꯌꯥꯝ ꯇꯞꯅ ꯇꯥꯕꯗꯣꯏꯅꯤ
ꯑꯣꯀꯦ
ꯅꯪꯒꯤ ꯕꯣꯏꯁꯤꯡ ꯑꯁꯤ ꯌꯥꯝ ꯇꯞ ꯇꯞ ꯇꯥꯏꯅꯤ ꯚꯥꯏ
ꯀꯩ ꯌꯣꯗꯅ ꯌꯥꯗꯗꯅꯦ
ꯀꯩꯒꯤꯅꯣꯅꯣ ꯅꯪ ꯋꯥꯈꯟ ꯉꯥꯡꯗꯕꯩꯔꯥ
ꯃꯣꯏꯁꯤꯗꯧ ꯒ꯭ꯌꯥꯟ ꯇꯥ ꯇꯥꯔꯕꯣ
ꯄꯠꯇꯥꯏ ꯇꯥꯏꯦ ꯑꯗꯨꯣ ꯑꯗꯨꯗꯤ ꯈꯪꯍꯧꯇꯥꯥꯔꯦ
ꯂꯥꯎꯔꯀꯥꯟꯗꯅꯤꯅꯦ
ꯑꯣ ꯑꯗꯨ ꯑꯗꯨꯏꯅꯦ ꯉꯁꯥꯏ ꯆꯨꯝꯅ ꯅꯣꯔꯃꯦꯜꯒꯤ ꯋꯥꯔꯤ ꯁꯥꯟꯅꯕꯗꯣ
ꯍꯥ
ꯑꯗꯨꯗꯤ ꯌꯥꯝ ꯀꯟꯅ ꯇꯥꯎ ꯌꯥꯗꯦꯕ ꯑꯩꯅ ꯉꯥꯡꯕꯗꯣꯡ ꯇꯥꯕ꯭ꯔꯥ
ꯇꯥꯏꯌꯦ ꯇꯥꯏꯌꯦ
ꯑꯥ
ꯇꯥꯏꯌꯦ ꯍꯧꯅ ꯇꯥꯏꯌꯦ
ꯑꯩ ꯑꯩ ꯉꯥꯡꯅꯤ ꯈꯔ ꯍꯧꯕ꯭ꯔꯣ
ꯇꯥꯏꯌꯦꯕ ꯇꯥꯏꯌꯦꯕ
ꯑꯣ ꯑꯩ ꯉꯁꯥꯏ ꯅꯪ ꯉꯍꯥꯛꯅ ꯉꯥꯡꯕꯗꯣ
ꯑꯥ
ꯄꯨꯟꯁꯤꯟꯗ ꯌꯥꯝ ꯄꯤꯛꯅ ꯇꯥꯕ
ꯑꯣ ꯑꯣꯀꯦ ꯎꯝ
ꯅꯪ ꯀꯩꯅꯣ ꯁꯥꯟꯅꯔꯨꯕ꯭ꯔꯣ ꯉꯁꯤ ꯅꯨꯡꯊꯤꯟꯗꯤ ꯁꯥꯟꯅꯕ꯭ꯔꯣ
ꯅꯨꯡꯊꯤꯟꯁꯦ ꯁꯥꯟꯅꯗ꯭ꯔꯦ ꯑꯩ ꯅꯨꯡꯊꯤꯟꯁꯦ ꯒꯥꯔꯤ ꯑꯩꯒꯤ ꯉꯁꯥꯏ ꯁꯥꯔꯚꯤꯁꯁꯤꯡ ꯇꯧꯔꯝꯕ
ꯑꯥ
ꯑꯣ ꯂꯧꯊꯣꯛꯎꯕ ꯊꯦꯡꯗꯣꯛꯈ꯭ꯔꯕ ꯍꯜꯂꯛꯄꯗꯣ
ꯑꯩꯁꯨ ꯉꯁꯥꯏ ꯍꯪꯕꯅꯦ ꯃꯥꯗꯣ ꯍꯟꯗꯛ ꯃꯊꯪ ꯍꯟꯇꯛ ꯊꯥꯍꯧꯗꯧꯔꯦꯗꯅ
ꯑ
ꯁꯤꯗꯒꯤ ꯃꯥꯁ ꯁꯥꯟꯅꯅꯤꯡꯉꯦꯅ ꯍꯥꯏꯕ ꯑꯣ ꯃꯤ ꯁꯥꯟꯅꯅꯤꯡꯕꯗꯣ ꯃꯥꯗꯤ ꯀꯩꯅꯣ ꯏꯚꯤꯅꯤꯡ ꯇꯥꯅꯤꯡꯕ ꯃꯣꯔꯅꯤꯡꯗꯤ ꯉꯝꯗꯕ ꯃꯥꯅ
ꯑꯣꯏꯕꯤꯅꯤꯡꯕ
ꯎꯝ ꯎꯝ ꯎꯝ ꯎꯝ ꯎꯝ
ꯁꯥꯏ
ꯑꯗꯨꯒꯤꯅꯤꯗ
ꯑꯩꯗꯤ ꯅꯣꯏ ꯏꯁꯥꯏꯐꯔ ꯇꯧ ꯃꯥꯜꯂꯨꯔꯦ
ꯄꯥꯏꯇꯕ꯭ꯔꯣ ꯀꯅꯥꯣ ꯄꯥꯏꯔꯛꯀꯦ
ꯉꯁꯥꯏꯒꯤ ꯇꯧꯗꯤꯌꯦ
ꯑꯣ ꯑꯣ ꯉꯁꯥꯏꯒꯤ ꯅꯪ ꯅꯝꯕꯔ ꯄꯤꯈꯤꯗꯅ
ꯑꯥ
ꯃꯥꯗꯨꯝꯗꯣ ꯐꯖꯅ ꯍꯥꯏꯔꯣ ꯃꯥ ꯏꯚꯤꯅꯤꯡ ꯂꯥꯛꯄꯗꯣ ꯌꯥꯒꯗ꯭ꯔꯥ ꯊꯣꯛꯀꯗ꯭ꯔꯥ ꯍꯪꯕꯤꯔꯛꯑꯣꯅ ꯍꯥꯏꯕ ꯑꯣ ꯍꯥꯥ
ꯅꯪꯅ ꯄꯤꯔꯛꯄ ꯅꯝꯕꯔꯗꯨꯗꯅꯦ ꯑꯩꯅ ꯇꯧꯔꯛꯏꯁꯦ
ꯍꯥꯏꯩꯃ ꯑꯩꯁꯨ ꯑꯗꯨ ꯑꯩ ꯑꯩꯅ ꯑꯣꯏꯗꯤ ꯁꯣꯏꯔꯦ ꯑꯗꯨꯗꯤ ꯇꯥꯕ꯭ꯔꯣꯕꯥꯏ ꯇꯥꯕ꯭ꯔꯣ ꯉꯪ ꯇꯧꯔꯛ ꯚꯥꯏ ꯁꯤꯁꯦ ꯐꯣꯟꯗ ꯀꯛꯊꯠꯂꯛꯣ ꯑꯗꯨꯒ ꯀꯩꯅꯣ ꯇꯧꯕ꯭ꯔꯣ
ꯑꯩꯀꯣ ꯑꯗꯨꯝ ꯋꯥꯔꯤ ꯁꯥꯕ ꯂꯣꯏ ꯂꯣꯏꯔꯁꯤ
ꯅꯠꯇꯦ ꯂꯣꯏꯕ ꯌꯥꯔꯣꯏꯌꯦ ꯍꯥꯏꯗꯤ ꯃꯥꯒꯤ ꯑꯦꯀꯥꯎꯟꯗꯣ
ꯑ
ꯑꯦ ꯅꯨꯄꯤꯅ ꯂꯩꯕꯩ ꯀꯣꯅꯤ ꯑꯩꯅ ꯁꯅꯁꯟꯕꯤ ꯀꯅꯤꯗꯅ ꯑꯗꯨꯒꯤꯅꯤ ꯁꯤ ꯀꯩꯅꯣ ꯇꯧꯔꯣ ꯀꯛꯊꯠꯂꯣꯕꯀꯣ ꯀꯛꯑ ꯃꯇꯨꯡꯗ ꯄꯦꯟꯁꯤꯜ ꯃꯥꯡ ꯑꯃ ꯊꯣꯛꯀꯅꯦꯕꯀꯣ
ꯀꯩꯃꯥꯔ
ꯀꯛ ꯃꯇꯨꯡ ꯅꯪ ꯁꯤ ꯐꯣꯏꯁ ꯊꯝꯃ ꯃꯇꯨꯡꯗ ꯄꯦꯟꯁꯤꯜ ꯃꯥꯟꯗꯨꯝ ꯊꯣꯛꯂꯛꯀꯅꯦꯕ ꯁꯝꯃꯤꯠ ꯇꯧꯗ꯭ꯔꯤꯉꯩꯗ ꯑꯗꯨ ꯀꯦꯟꯁꯤꯜꯗꯨꯗ ꯀꯛꯈ꯭ꯔꯣꯕ
ꯄꯦꯟꯁꯤꯜꯗꯨꯗ ꯑꯣꯀꯦ
ꯍꯣꯏ ꯍꯣ ꯊꯥꯃꯣ ꯊꯝꯃꯣ
ꯎꯝ